ꯇꯥꯥꯏ ꯇꯥꯏ ꯇꯥꯏ ꯑꯗꯨꯕꯨꯗꯤ ꯇꯥꯔꯦꯕ ꯇꯥꯔꯦꯕ
ꯑꯣ ꯅꯪꯉꯣꯟꯗ ꯇꯥꯔꯦ ꯅꯪꯉꯣꯟꯗ ꯈꯔ ꯅꯦꯠꯋꯥꯠ ꯅꯨꯡꯉꯥꯏꯇꯕ ꯃꯥꯜꯂꯦꯗ
ꯎꯝ ꯑꯗꯣ
ꯍꯣꯏ
ꯉꯁꯤ ꯉꯁꯤꯒꯤ ꯋꯥꯔꯤꯁꯦ ꯁꯨꯝ ꯇꯧꯕꯅꯦꯕ ꯅꯨꯡꯁꯤ ꯋꯥꯔꯤ ꯍꯥꯏꯕ ꯇꯥꯔꯦ ꯅꯨꯜꯁꯤꯋꯥꯔꯤ ꯍꯥꯏꯕ ꯇꯥꯔꯦ ꯑꯥ ꯑꯕꯨꯡꯂꯣꯅ ꯀꯣ ꯁꯨꯃꯥꯏꯅ ꯍꯥꯏꯌꯦ ꯉꯁꯤ ꯐꯥꯔꯁ ꯁꯦ ꯃꯥꯅ ꯍꯦꯛ ꯅꯨꯡꯁꯤꯅꯕꯁꯦ
ꯍꯣꯏ
ꯑꯗꯨ ꯑꯗꯨꯗꯒꯤ ꯍꯧꯖꯤꯛꯐꯥꯎ ꯅꯨꯡꯁꯤꯅꯔꯤꯕ ꯃꯇꯥꯡꯗ ꯃꯥꯅ ꯍꯥꯏꯔꯛꯑꯦꯕ ꯀꯃꯥꯏꯅ ꯍꯥꯏꯔꯛꯑꯦ ꯍꯥꯏꯕꯗ ꯃꯥꯁꯦ ꯑꯥ
ꯍꯥꯥ
ꯊꯥꯏꯔꯦꯟ ꯈꯪꯕ꯭ꯔꯣ꯫
ꯑꯁ ꯃꯤꯡꯗꯣ ꯍꯥꯏꯔꯛꯀꯅꯨ ꯀꯩꯅꯣ ꯑꯁꯤ ꯅꯨꯄꯥꯖꯤꯁꯨ ꯌꯥꯝ ꯄꯪꯉꯦ꯫
ꯌꯥꯏ ꯀꯩꯁꯨ ꯀꯥꯏꯗꯦ ꯔꯣꯡꯃꯩꯅꯤꯅ꯫
ꯌꯥꯗꯦ ꯌꯥꯗꯦ ꯁꯨꯌꯥ ꯌꯥꯗꯦ꯫
ꯑꯁꯦꯡꯕ꯭ꯔꯣ꯫
ꯍꯣꯏ
ꯃꯤꯡ ꯍꯥꯏꯕꯁꯤ ꯌꯥꯗꯕ꯭ꯔꯣ꯫
ꯍꯣꯏ ꯀꯔꯤꯅꯣ ꯁꯤ ꯅꯨꯄꯥꯖꯤꯁꯨ ꯑꯗꯨꯝ ꯉꯥꯡꯔꯛꯑꯣ ꯑꯗꯨ ꯅꯨꯄꯤꯗꯣ ꯑꯗꯨ ꯅꯨꯄꯤꯗꯣ꯫ ꯆꯃꯉꯥ ꯂꯥꯛꯑꯣ ꯑꯩꯒꯌ꯭ꯥꯟ ꯇꯥꯅꯤꯌꯦ꯫
ꯅꯪ ꯈꯪꯉꯣꯏꯔꯕ
ꯈꯪꯉꯦ ꯑꯩ ꯈꯪꯉꯦꯅ ꯍꯧꯖꯤꯛ ꯅꯪ ꯍꯥꯏꯔꯛꯕꯗꯣ ꯑꯩ ꯈꯪꯉꯦ꯫ ꯃꯥꯅ ꯍꯥꯟꯅ ꯅꯨꯡꯁꯟ ꯅꯨꯡꯁꯤꯅꯕꯅꯦ ꯑꯗꯣ꯫
ꯎꯝ ꯑꯗꯨꯗꯀꯣ ꯃꯥꯅ ꯎꯝ ꯍꯥꯟꯅ ꯃꯥ ꯃꯉꯣꯟꯗ ꯅꯨꯡꯁꯤꯅꯩ ꯍꯥꯏꯌꯦ꯫ ꯑꯗꯨꯅ ꯃꯥꯅ ꯌꯥꯔꯛꯇꯦ ꯍꯥꯏꯌꯦ꯫ ꯗꯣ ꯃꯊꯪꯗ ꯑꯃꯨꯛ ꯃꯥꯥꯏꯗꯣ ꯃꯥꯥꯗꯣ꯫
ꯃꯗꯣ ꯍꯧꯖꯤꯛ ꯃ ꯃꯆꯥ ꯂꯩꯔꯕꯗꯣ꯫
ꯍꯣ ꯍꯣ ꯍꯣꯏ ꯑꯗꯣ ꯃꯨ ꯅꯨꯡꯁꯤꯅꯕ ꯃꯥꯜꯂꯦ꯫
ꯑꯁ ꯆꯍꯤ ꯌꯥꯝ ꯅꯨꯡꯁꯤꯅꯕꯅꯤ ꯫
ꯍꯥꯥ
ꯆꯍꯤ ꯌꯥꯝ ꯅꯨꯡꯁꯤꯅꯕꯅꯦꯕ꯫
ꯑꯁ ꯆꯍꯤ ꯌꯥ ꯌꯥꯝꯕꯗꯤ ꯌꯥꯝꯕ ꯅꯠꯇꯦꯗ꯫
ꯌꯥꯝꯕꯅꯦ ꯌꯥꯝꯕꯅꯦ ꯃꯥ꯫ ꯎꯝ ꯂꯥꯏꯔꯤꯛ ꯄꯥꯅꯤꯉꯥꯏ ꯀꯦꯟꯗꯜꯒꯨꯝꯕ ꯂꯩꯕ ꯈꯣꯠꯄ ꯂꯣꯏꯅ ꯇꯧꯔꯝ ꯇꯧꯔꯝꯃꯅꯤ꯫ ꯃꯥꯜꯂꯣ ꯃꯥꯜꯂꯣꯏ ꯂꯩꯔꯤꯅꯥ ꯍꯣꯏ ꯫
ꯑꯥꯗ ꯃꯇꯝꯕꯗꯤ ꯀꯨꯏ ꯀꯨꯏꯗꯕ ꯃꯥꯜꯂꯦ꯫
ꯀꯟ ꯀꯨꯏꯕꯅꯦ ꯀꯨꯏꯕꯅꯦ꯫
ꯆꯍꯤ ꯑꯍꯨꯝ ꯑꯍꯨꯝꯒꯨꯃꯥꯏ ꯅꯨꯡꯁꯤꯅ ꯃꯥꯜꯂꯦ꯫
ꯑꯍꯨꯝꯁꯤꯕꯨ ꯀꯨꯏꯗꯕ꯭ꯔꯅꯦ꯫
ꯅꯨꯡꯁꯤꯅꯕ ꯃꯥꯜꯂꯦ ꯑꯃꯨꯛꯀ ꯑꯗꯨ ꯑꯗꯨ ꯌꯥꯗ꯭ꯔꯦꯀꯣ ꯑꯃꯨꯛꯀ ꯑꯃꯗ꯫ ꯇꯧꯋꯦ ꯑꯃꯨꯛꯀ꯫
ꯑꯃꯗꯣ ꯑꯩ ꯈꯪꯉꯦ꯫
ꯑꯗꯨꯗꯤ ꯎꯝ ꯆꯍꯤ ꯑꯃꯒ ꯆꯍꯤ ꯑꯃ ꯇꯪꯈꯥꯏꯒꯨꯝꯕ ꯅꯨꯡꯁꯤꯅꯕ ꯃꯥꯜꯂꯦ꯫
ꯍꯣ
ꯑꯗꯨꯗ ꯃꯣꯏꯅ꯫ ꯃꯥꯁꯨ ꯌꯥꯝ ꯅꯨꯡꯁꯤꯕꯗꯤ ꯃꯥꯜꯂꯦ꯫
ꯃꯥ ꯌꯥꯝ ꯅꯨꯡꯁꯤꯕꯅꯦ ꯃꯥꯏ ꯅꯍꯥꯟꯋꯥ ꯀꯩꯅꯣ ꯔꯤꯆꯥꯔꯖ ꯀꯥꯞꯅꯉꯩꯗꯣ꯫ ꯑꯩꯉꯣꯟꯗ ꯐꯥꯎ ꯍꯩꯔꯛꯄꯅꯦ꯫
ꯑꯗꯨꯅ ꯑꯗꯨ ꯅꯨꯡꯁꯤꯅꯔꯒ ꯑꯃꯨꯛ ꯍꯥꯏꯌꯦ ꯑꯗꯨꯗ ꯑꯁ ꯅꯨꯡꯉꯥꯏꯇꯦ ꯍꯥꯏꯌꯦ ꯑꯗꯣ ꯑꯣꯏꯔ ꯑꯃ ꯍꯧꯖꯤꯛ ꯑꯉꯥꯡ ꯑꯅꯤ ꯑꯍꯨꯝ ꯂꯩꯕꯗꯣ
ꯍꯣꯏ
ꯑꯗꯨꯗꯤ ꯄꯨꯔꯥ ꯇꯧꯕꯗꯣ ꯃꯣꯏꯅ ꯇꯧꯕꯗꯣ
ꯍꯣꯏ
ꯈꯪꯕ ꯈꯪꯕ ꯃꯥꯜꯂꯦ ꯃꯈꯣꯟ ꯊꯣꯛꯄꯗꯣ ꯅꯨꯡꯉꯥꯏꯇꯦ ꯍꯥꯏꯕꯅꯤ
ꯑꯩꯅ ꯍꯧꯖꯤꯛꯀꯤꯖꯤꯅ ꯀꯝ ꯀꯥꯟꯗ ꯂꯨꯍꯣꯡꯗꯣꯏꯅꯤ ꯍꯥꯏꯌꯨꯔꯥ
ꯈꯪꯗ ꯑꯩꯅ ꯎꯝ ꯍꯣꯂꯤ ꯇꯧꯔꯣꯏꯗ꯭ꯔꯣ ꯍꯥꯏꯌꯦꯕ ꯑꯩꯅ
ꯑ
ꯈꯪꯗꯔꯤꯗ ꯍꯥꯏꯍꯦ ꯃꯥꯅ ꯑꯩꯗꯤ ꯇꯧꯅꯤꯡꯗꯦ ꯍꯥꯏꯌꯦ ꯑꯩꯅ ꯅꯣ ꯍꯣꯏꯗꯤ ꯀꯩꯅꯣ ꯀꯟꯐꯥꯝꯒꯨꯝꯕ ꯂꯩꯕ ꯃꯥꯜꯂꯦꯀꯣ ꯑ ꯑꯗꯨꯒꯨꯝꯕ ꯇꯧꯔꯒꯦ ꯍꯥꯏꯌꯦ ꯎꯝ ꯈꯪꯗꯦ ꯅꯦ ꯑꯩꯗꯤ ꯀꯩꯁꯨ ꯇꯧꯔꯣꯏ ꯍꯥꯏꯌꯦ ꯑꯩꯅ
ꯀꯩꯒꯤꯅꯣ ꯀꯩ ꯀꯩꯒꯤꯅꯣ ꯍꯥꯏꯗ꯭ꯔꯣ ꯃꯥ
ꯍꯥꯏ ꯍ ꯍꯥꯏꯕꯨꯗꯤ ꯍꯥꯏꯌꯦ ꯑꯗꯨꯕꯨ
ꯅꯪꯅ ꯀꯩ ꯅꯪꯅ ꯀꯩ ꯈꯨꯝꯕ
ꯄꯩꯁꯥ ꯍꯥꯏꯗꯤ ꯑꯩꯁꯦ ꯃꯤꯅꯁꯨ ꯃꯤꯅ ꯑꯌꯥ ꯃꯤꯕꯗꯤ ꯃꯥ ꯑꯁꯨꯝ ꯇꯧꯕ ꯇꯧꯕ ꯃꯇꯝꯗꯗꯤ ꯃꯤꯅ ꯀꯩ ꯍꯥꯏꯁꯤꯔ ꯎꯝ ꯅꯪꯅꯦ ꯑ ꯀꯔꯤ ꯍꯥꯏꯁꯤꯔ ꯃꯣꯏ ꯃꯤꯅ ꯌꯦꯡꯕ ꯃꯇꯝꯗꯤ ꯐꯖꯩ ꯍꯥꯏꯌꯦ ꯑꯗꯣ ꯑꯩꯈꯣꯏꯅ ꯍꯥꯏꯕ ꯑ ꯍꯩꯅ ꯍꯩꯁꯤꯟꯕ ꯒꯨꯝꯕ ꯀꯣ ꯍꯧꯖꯤꯛ ꯂ ꯂꯨꯍꯣꯡꯗ꯭ꯔꯤꯉꯩꯗ ꯑꯩꯈꯣꯏꯅ ꯍꯥꯏꯗꯣꯛꯄꯗꯣ ꯑꯩꯅ ꯍꯥꯏꯕꯗꯣ ꯑꯗꯨꯗ ꯑꯗꯨ ꯈꯜꯂꯨꯂꯒ ꯑꯩ ꯑꯗꯨꯒꯨꯝꯕ ꯍꯧꯅꯤꯛ ꯇꯧꯅꯤꯡꯗꯦ ꯍꯥꯏꯌꯦ ꯃꯥꯅ
ꯍꯥꯏꯗꯤ ꯀꯩ ꯍꯥꯏꯅꯤ ꯒ꯭ꯌꯥꯟ ꯇꯥꯗꯦ ꯅꯪꯒꯤ ꯋꯥꯉꯥꯡꯗꯨꯁꯨ ꯍꯩꯇ꯭ꯔꯕꯣ ꯃꯅꯤꯄꯨꯔꯤ ꯉꯥꯡꯕ
ꯁꯤ ꯍꯩꯔꯤꯁꯤꯗꯤ
ꯒ꯭ꯌꯥꯟ ꯇꯥꯗꯦ ꯅꯪꯅ ꯉꯥꯡꯉꯤꯁꯤꯡꯗꯣ
ꯑꯣꯍꯣ ꯅꯪ ꯒꯙꯥ ꯑꯣꯏꯕꯒꯤꯅꯤ
ꯍꯩꯅꯣ ꯀꯩ ꯀꯩ ꯍꯥꯏꯅꯣ ꯒꯌꯥꯟ ꯇꯥꯗꯦ ꯑꯩ ꯍꯣꯡꯗ꯭ꯔꯤꯉꯩꯗ ꯍꯥꯏꯅꯥ ꯍꯩꯗ ꯍꯥꯏꯅꯥ ꯁꯤꯡꯉꯩ ꯁꯤꯡꯅꯥꯏꯕꯗ꯭ꯔꯣ ꯆꯠꯊꯣꯛ ꯆꯠꯁꯤꯟ ꯅꯨꯄꯤ ꯃꯌꯨꯝꯗ ꯆꯪꯕ ꯈꯣꯠꯄꯒꯤꯗꯨꯔꯣ
ꯅꯠꯇꯦ ꯑꯗꯨꯒꯤ ꯅꯠꯇꯦ
ꯑꯗꯨꯗꯤ ꯀꯩꯒꯤꯅꯣ ꯈꯪꯗꯦ
ꯃꯥꯏꯁꯦ ꯂꯨꯍꯣꯡꯒꯗꯕꯁꯦ ꯍꯣ ꯑ ꯁꯦꯡꯅ ꯂꯨꯍꯣꯡꯅꯤꯡꯗꯦ ꯃꯔꯝꯗꯤ ꯍꯧꯖꯤꯛ ꯅꯨꯡꯁꯤꯅꯔꯤꯉꯩꯗ ꯋꯥ ꯑꯊꯤ ꯑꯊꯤꯕ ꯉꯥꯡꯔꯒ ꯑꯃꯨꯛ ꯑꯥ ꯑ ꯍꯣꯂꯤ ꯇꯧꯔꯗꯤ ꯅꯨꯡꯉꯥꯏꯇꯦ ꯍꯥꯏꯌꯦ
ꯏꯁꯣꯔ ꯃꯃꯥꯡꯗ
ꯍꯣꯏ
ꯋꯥ ꯑꯊꯤ ꯑꯊꯤꯕꯒꯗꯤ ꯀꯦꯝꯇ ꯀꯩ ꯀꯥꯏꯕ ꯂꯩꯒꯦꯅꯦ
ꯍꯧꯖꯤꯛ ꯌꯥꯝ ꯊꯤ ꯊꯤꯅ ꯉꯥꯡꯔꯒ ꯃꯤꯉꯣꯟꯗ ꯎꯝ
ꯃꯤ ꯃꯃꯥꯡꯗ ꯍꯥꯏꯌꯣ
ꯃꯤ ꯃꯡꯗ ꯅꯠꯇꯦ ꯑꯩꯅꯥ ꯍꯥꯏꯒꯗꯕꯁꯦ ꯈꯪ ꯈꯪꯗ꯭ꯔꯦꯅꯦ ꯃꯃꯥꯡ ꯅꯠꯇꯦ ꯃꯤꯉꯣꯟꯗ ꯊꯤ ꯊꯤꯅ ꯉꯥꯡꯕ ꯗꯣ
ꯃꯤꯉꯣꯗ ꯀꯩ ꯉꯥꯡꯗꯣꯏꯅꯣ
ꯃꯤꯅ ꯃꯤꯉꯣꯟꯗ ꯍꯥꯏꯕꯗꯤ ꯅꯪꯉꯣꯟꯗ ꯑꯩꯅ ꯊꯤꯅ ꯅꯪꯉꯣꯟꯗ ꯑꯦꯛꯖꯥꯝꯄꯜꯗ ꯅꯉꯣꯟꯗ
ꯃꯉꯣꯟꯗ ꯀꯔꯤ ꯃꯉꯣꯟꯗ ꯀꯩ ꯍꯥꯏꯗꯣꯏꯕ
ꯑꯁ ꯃꯉꯣꯟꯗ ꯊꯤ ꯊꯤꯁꯨ ꯉꯥꯡꯉꯤ ꯑꯩꯁꯨ ꯅꯉꯣꯟꯗ ꯊꯤ ꯊꯤ ꯉꯥꯡꯕꯗꯣ
ꯍꯣꯏ ꯉꯥꯡꯕꯨꯗꯤ ꯉꯥꯡꯉꯦ ꯃꯤꯒꯤ ꯃꯍꯧꯁꯥꯅꯦ ꯑꯗꯨꯗꯤ ꯀꯌꯥꯝ ꯀꯥꯏꯕ ꯂꯩꯒꯦ ꯀꯅꯥꯁꯨ ꯀꯥꯏꯕ ꯂꯩꯇꯦ
ꯑꯗꯨ ꯌꯥꯗꯦ ꯍꯥꯏꯗꯤ ꯅꯨꯡꯉꯥꯏꯇꯦ ꯍꯥꯏꯌꯦ
ꯅꯨꯡꯁꯤꯅꯕ ꯍꯥꯏꯕꯁꯤꯗꯤ ꯈꯠꯅꯕꯁꯨ ꯌꯥꯎꯕꯅꯤ ꯀꯞꯄꯁꯨ ꯌꯥꯎꯕꯅꯤ
ꯃꯤ ꯐꯠꯇꯕ ꯁꯤꯡ ꯁꯤꯡꯗ ꯑꯥ ꯆꯥꯡꯗꯝꯅꯔꯒ ꯍꯥꯏꯕ ꯇꯥꯔꯦꯀꯣ
ꯀꯩꯅꯣ ꯆꯥꯡꯗꯝꯅꯔꯒꯥ ꯍꯥꯏꯕꯁꯤꯅ ꯀꯔꯤ ꯑꯃꯨꯛ ꯀꯩꯅꯣ ꯍꯥꯏꯕꯁꯤꯅ ꯑꯩꯁ ꯑꯩꯗꯤ ꯌꯥꯝ ꯅꯣꯛꯅꯤꯡꯉꯤꯗ ꯅꯪꯒꯤ ꯋꯔꯤꯁꯦ ꯌꯥꯝ ꯃꯊꯣꯡ ꯃꯔꯝ ꯆꯥꯗꯦ ꯁꯤꯁꯦ
ꯆꯥꯡ ꯗꯝ ꯅꯕ ꯃꯤꯟꯁ
ꯌꯥꯝ ꯅꯣꯛ ꯅꯤꯡ ꯌꯥꯝ ꯅꯣꯛꯅꯤꯡꯉꯤꯗ ꯑꯩꯗꯤ ꯅꯪꯒꯤ ꯋꯥꯉ ꯋꯥꯉꯥꯡ ꯁꯥꯉꯥꯡꯗ ꯇꯥꯔꯨꯔꯒ ꯀꯣ
ꯎꯝ
ꯅꯪꯁꯤꯁꯨ ꯄꯪꯕ ꯍꯦꯟꯖꯤꯜꯂꯤꯀꯣ
ꯃꯥꯁꯦ ꯑ ꯍꯥꯏꯅ ꯍꯥꯏꯕ ꯇꯥꯔꯦꯀꯣ ꯑꯁꯦꯡ ꯑꯁꯦꯡꯕ ꯂꯨꯍꯣꯡꯕ ꯍꯥꯏꯕꯗꯣ ꯇꯧꯅꯤꯡꯗꯦ ꯍꯥꯏꯌꯦ
ꯑꯁꯦꯡꯕ ꯂꯨꯍꯣꯡꯕ ꯑꯣꯏꯗ꯭ꯔꯗꯤ ꯀꯩ ꯀꯝꯐꯔꯃ ꯃꯦꯔꯤꯌꯦꯖ ꯇꯧꯒꯦ ꯍꯥꯏꯔꯣ
ꯑꯣ ꯍꯣ ꯍꯣ ꯍꯣꯏ ꯑꯗꯨ ꯑ ꯅꯣꯏꯒꯤ ꯎ ꯅꯣꯏꯒꯤ ꯂꯩꯗꯅ
ꯀꯟꯐꯥꯔꯝ ꯃꯦꯔꯤꯌꯖꯇꯤ ꯀꯟꯐꯥꯔꯝ ꯃꯦꯔꯤꯌꯖꯇꯤ ꯇꯧꯗ꯭ꯔꯁꯨ ꯌꯥꯔꯦ ꯀꯩꯒꯤꯅꯣ
ꯈꯨꯟꯅꯤꯡꯗꯣ ꯂꯩꯗꯅ ꯑꯅꯤ ꯑꯍꯨꯝ ꯂꯩꯗꯅ
ꯈꯨꯅꯤꯡꯗꯣ
ꯍ ꯈꯪ ꯈꯪꯗꯦ ꯈꯨꯅꯤꯡꯔ ꯈꯨꯅꯤꯔ ꯑꯩꯗꯤ ꯈꯪꯗꯦ ꯑꯗꯨꯒꯤ ꯑꯗꯨꯒꯨꯝꯕꯗꯤ ꯇꯧꯕ ꯌꯥꯏ ꯍꯥꯏꯌꯦ ꯃꯣꯏꯅ ꯃꯥꯅ
ꯑꯃ ꯅꯨꯄꯤꯗꯨꯗꯤ ꯑꯃ ꯅꯨꯄꯤꯗꯨꯗꯤ ꯀꯩ ꯀꯩ ꯈꯨꯝꯒꯦ ꯍꯥꯏꯒꯦ ꯑꯗꯨꯗꯤ
ꯈꯪꯗꯦ ꯈꯪꯗꯦ ꯑꯩ ꯑꯩꯅ ꯍꯥꯏꯕꯗ ꯃꯉꯣꯟꯗ ꯍꯥꯏꯕꯗ ꯃꯥꯅ ꯑꯩꯉꯣꯟꯗ ꯍꯥꯏꯔꯛꯄ ꯑꯥꯁꯦꯡ ꯁꯦꯡꯅ ꯋꯥꯈꯜ ꯁꯦꯡꯅꯥ ꯇꯧꯕꯗꯤ ꯇꯠ ꯇꯧꯅꯤꯡꯗꯦ ꯍꯥꯏꯌꯦ
ꯑꯗꯨꯒꯨꯝꯕꯥ ꯅꯣꯏ ꯎꯝ ꯅꯣꯏꯒꯤ ꯑꯩꯒꯤ ꯂꯥꯏꯅꯤꯡ ꯑꯅꯤ ꯑꯍꯨꯝ ꯂꯩꯗꯅ ꯂꯥꯏꯅꯤꯡꯊꯧ ꯅꯠꯇꯕ
ꯀꯩꯅꯣ ꯃꯈꯜ ꯍꯥꯏꯌꯣ ꯃꯈꯜ ꯍꯥꯏꯌꯣ ꯝꯈꯜ ꯑꯅꯤ ꯑꯍꯨꯝ ꯂꯩ ꯍꯥꯏꯌꯣ ꯀꯩꯅꯣ ꯂꯩꯅꯤꯡꯊꯧ ꯑꯍꯨꯝ ꯀꯩꯅꯣ ꯀꯔꯤꯅꯣ ꯂꯩꯅꯤꯡ ꯀꯩꯅꯣ ꯈꯪꯗꯦ ꯒ꯭ꯌꯥꯟ ꯇꯥꯗꯦ ꯁꯤ ꯅꯨꯄꯥ ꯁꯤꯁꯨ ꯌꯥꯝ ꯄꯪꯉꯦ
ꯑꯗꯣ ꯃꯈꯜ ꯗꯣ ꯑꯅꯤ ꯑꯍꯨꯝ ꯂꯩꯗꯅꯥ ꯑꯗꯨꯗ ꯑꯃꯗꯤ ꯇꯧꯔꯒꯦ ꯍꯥꯏꯌꯦ ꯃꯥꯅ ꯑꯁꯦꯡꯕ ꯂꯨꯍꯣꯡꯕꯗꯨꯗꯤ ꯅꯠꯇꯕ ꯗꯣ ꯍꯥꯏꯌꯦ ꯈꯪꯉꯥꯕꯔꯥ ꯍꯧꯖꯤꯛ
ꯈꯪꯉꯦ ꯈꯪꯉꯦ ꯈꯪꯉꯦ ꯅꯪꯅ ꯅꯪ ꯅꯪ ꯅꯪꯒꯤ ꯋꯥꯉꯥꯡ ꯁꯉꯥꯡꯗꯒꯤꯅꯦ ꯑꯩꯅ ꯈꯪꯗ꯭ꯦꯗꯣ
ꯑꯗꯤ ꯈ ꯑꯩꯅ ꯁꯦꯡ ꯁꯩꯅ ꯍꯥꯏꯕꯗ ꯍꯧꯖꯤꯛꯇꯤ ꯈꯪꯈ꯭ꯔꯕ
ꯁꯦꯡ ꯁꯦꯡꯅ ꯍꯥꯏꯗꯦ ꯀꯩꯅꯣ ꯅꯪꯅ ꯍꯥꯏꯔꯤꯁ ꯁꯣꯏꯔꯥꯟ ꯇꯧꯔꯅꯤ ꯉꯪꯛꯇꯅꯤ ꯉꯥꯡꯏꯗꯣ
ꯎꯝ ꯃꯤ ꯂꯩ ꯃꯩꯇꯩꯈꯣꯏ ꯑꯩꯅ ꯉꯥꯡꯕꯁꯦ ꯌꯥꯝ ꯇꯤꯅ ꯇꯥꯕ ꯅꯨꯡꯉꯥꯏ ꯍꯥꯏꯌꯦ
ꯑꯦ ꯆꯤꯟ ꯊꯤꯕꯥ ꯋ꯭ꯗꯣ ꯉꯥꯡꯒꯅꯣ ꯇꯥꯅꯤꯡꯗꯦ
ꯑꯣ ꯑꯁ ꯑꯁꯦꯡꯕ ꯍꯥꯏꯔꯒ ꯅꯪ ꯈꯪꯗꯦ ꯑꯩꯅꯥ ꯉꯥꯡꯕ
ꯅꯪ ꯅꯪꯁꯦ ꯌꯥꯝ ꯄꯪꯈ꯭ꯔꯦ ꯄꯪꯈ꯭ꯔꯦ ꯑꯁꯦꯡꯕ ꯌꯥꯝ ꯄꯪꯈ꯭ꯔꯦ ꯅꯍꯥꯟ ꯃꯇ ꯇꯧꯗ꯭ꯔꯦꯅꯦ ꯅ ꯁꯤ ꯌꯥꯝ ꯄꯪꯉꯦ ꯍꯧꯖꯤꯛꯀꯥꯟꯁꯦ ꯌꯥꯝ ꯄꯪꯉꯦ
ꯍꯟꯗꯛꯀꯥꯟꯗꯤ ꯍꯥꯏꯅꯤꯡꯉꯥꯏ ꯃꯇꯝ ꯂꯩꯇ꯭ꯔꯅ ꯍꯥꯏꯅꯤꯡꯉꯥꯏꯁꯨ ꯃꯤ ꯂꯩꯇ꯭ꯔꯦ ꯑꯗꯨꯒꯤꯅꯤ
ꯌꯥꯝ ꯄꯪꯉꯦ ꯑꯩꯅ ꯍꯥꯏꯁꯤꯅꯦ ꯌꯥꯝ ꯄꯪꯉꯦ ꯈꯤꯇꯪ ꯈꯛꯇꯅꯦ ꯌꯥꯝ ꯄꯪꯉꯦ
ꯑꯗꯣ ꯍꯟꯗꯛꯇꯤ ꯑꯃꯨꯛ ꯍꯥꯏꯔꯛꯀꯅꯤ ꯅꯪꯉꯣꯟꯗ ꯍꯥꯏꯔꯗꯤ ꯍꯩꯔꯔꯣꯏ ꯑꯩ ꯑꯇꯣꯞ ꯑꯇꯣꯞꯄꯗꯀꯣ ꯑꯇꯣꯞ ꯑꯇꯣꯞꯄ ꯊꯅꯔꯗꯤ ꯂꯩ ꯍꯥꯏꯒꯅꯤ
ꯀꯩꯅꯣ ꯀꯩꯅꯣ ꯆꯞ ꯃꯅꯩ ꯍꯥꯏꯔꯤꯁꯤꯅ ꯀꯩꯅꯣ
ꯐꯥꯎ ꯍꯦꯟꯗꯦ ꯏꯟꯆꯤꯥ ꯑꯃ ꯑꯅꯤ ꯐꯥꯎ ꯍꯦꯟꯂꯤ ꯑꯩꯒ ꯆꯞ ꯃꯥꯟꯅꯕ ꯎꯝ ꯋꯥꯉꯥꯡ ꯁꯉꯥꯡꯗꯣ
ꯅꯪꯒꯤ ꯋꯥꯉꯥꯡ ꯁꯥꯉꯥꯡꯒꯥ ꯑꯩ ꯋꯥꯉꯥꯡ ꯁꯥꯉꯥꯡ ꯇꯣꯡꯉꯥꯂꯤꯅ ꯀꯩꯅꯣ
ꯆꯞ ꯃꯥꯟꯅꯩ ꯍꯩꯕꯗꯨ ꯍꯩꯕꯗꯨ ꯑꯩꯅꯁꯨ ꯍꯩꯕ
ꯗ ꯌꯥꯔꯦ ꯌꯥꯔꯦ ꯌꯥꯔꯦ ꯅꯪ ꯌꯝ ꯄꯪꯉꯦ
ꯋꯥꯉꯥꯡ ꯁꯥꯉꯥꯡꯁꯨ ꯆꯨꯝꯅꯁꯨ ꯉꯥꯡꯕ ꯍꯩꯗꯕ
ꯅꯪꯗꯤ ꯅꯤꯇꯤꯒꯤ ꯉꯥꯡꯕꯅꯦꯅꯀꯣ ꯑꯗꯣꯐ ꯄꯪꯃꯜꯂꯦ
ꯑꯩ ꯅꯨꯡꯇꯤꯒꯤ ꯀꯅꯥꯉꯣꯟꯗ ꯍꯥꯏꯒꯦꯅꯦ ꯀꯅꯥꯉꯣꯟꯗ ꯉꯥꯡꯒꯦꯅꯦꯒ
ꯅꯨꯡꯇꯤ ꯒꯤꯅꯤ ꯃꯤꯉꯣꯟꯗ ꯑꯗꯨꯒꯨꯝꯕ ꯑꯁꯤꯒꯨꯝꯕ ꯃꯤꯇꯩꯩꯇꯩꯂꯣꯟꯁꯤꯡ ꯉꯥꯡꯗꯕ ꯅꯨꯃꯤꯠ ꯑꯃꯐꯥꯎ ꯂꯩꯇꯦ
ꯉꯥꯡꯗꯦ
ꯑꯗꯨꯒꯤ ꯅꯪ ꯅꯪꯁꯦ ꯑꯩ ꯅꯪꯁꯦ ꯑꯩ ꯅꯪꯁꯦ ꯑꯩ ꯑꯣꯏꯔꯝꯕ ꯂꯣꯏꯔꯦ ꯁꯤꯅꯤ
ꯀꯩ ꯂꯣꯏꯔꯦ ꯍꯥꯏꯕ ꯀꯩꯗꯧꯏ ꯍꯥꯏꯕ
ꯑꯣꯀꯦ ꯉꯥꯡꯕꯗꯥꯀꯣꯃꯩꯇꯩ ꯂꯣꯟꯁꯦ ꯆꯤꯎ ꯆꯤꯌꯨ ꯅꯀꯣ
ꯑꯦꯝꯕꯤꯂꯦꯟꯁ ꯊꯧꯕ ꯒꯨꯝꯅ ꯊꯧꯅꯤ ꯍꯥꯏꯌꯨ
ꯅꯠꯇ ꯑꯦꯝꯕꯨꯂꯦꯟꯁ ꯅꯠꯇꯦ
ꯏꯁꯤꯡ ꯆꯠꯄꯒꯨꯝꯅꯀꫭ ꯏꯁꯤꯡ ꯆꯠꯄꯒꯨꯝꯅ ꯏꯁꯤꯡ ꯇꯨꯔꯦꯟꯕꯒꯨꯝꯅ ꯑꯩꯁꯨ ꯍꯩꯔꯅꯤꯕ ꯍꯩꯔꯅꯤ ꯅꯉꯣꯟ
ꯍꯩꯔꯝꯃꯟ ꯦ
ꯑꯗꯣ ꯍꯧꯖꯤꯛꯄꯨꯗꯤ ꯑꯩ ꯎ ꯌꯦꯡꯉꯣ ꯆꯍꯤ ꯃꯉꯥ ꯇꯔꯨꯛ ꯑꯩꯅ ꯉꯥꯡꯅꯕꯅꯦ
ꯑꯗꯨꯐꯥꯎ ꯍꯩꯇ꯭ꯔꯗꯤ ꯅꯪꯁꯨ ꯆꯥꯛ ꯆꯥꯕꯗ ꯇꯣꯛꯑꯣ ꯆꯥꯛ ꯁꯨꯆꯥꯔꯅꯨ ꯌꯥꯔꯦ
ꯆꯍꯤ ꯃꯉꯥ ꯋꯥꯔꯤ ꯁꯥꯟꯅꯗ꯭ꯔꯦ ꯂꯩꯕꯁꯦ ꯉꯁꯤꯐꯥꯎ ꯉꯥꯡꯅꯔꯛꯄꯁꯦ ꯌꯥꯝ ꯍꯩꯔꯦ ꯑꯩꯗꯤ
ꯏꯁ ꯅꯊꯟꯗ ꯊꯥꯒꯠꯆꯗꯅꯨꯀꯣ
ꯏꯖ ꯏꯊꯟꯇ ꯊꯥꯒꯠꯇꯔꯥꯗꯤ ꯀꯅꯥꯅ ꯑꯩꯉꯣꯟꯗ ꯊꯥꯒꯠꯀꯗꯨꯕ
ꯌꯥꯝ ꯄꯪꯉꯒ ꯌꯥꯝꯅ ꯈꯟꯖꯠ ꯊꯒꯠꯆꯖꯅꯨ
ꯑꯩ ꯌꯥꯝ ꯍꯩꯌꯦ ꯍꯥꯏꯕ ꯇꯥꯔꯦ
ꯍꯩꯇꯤꯍꯦ ꯅꯪ ꯌꯥꯝ ꯄꯪꯉꯦ
ꯀꯔꯦ ꯃꯊꯦꯟ ꯊꫭꯡꯉꯕꯣ
ꯁꯧꯒ꯭ꯔꯤ ꯀꯡꯁꯣꯏ ꯊꯣꯡꯉꯅꯤ ꯑꯗꯨꯒ ꯑꯂꯨꯒ ꯕ꯭ꯂꯦꯟꯗ꯭ꯔꯤ ꯀꯥꯡꯍꯧ
ꯎꯝꯝ ꯅꫭꯏꯗꯤ ꯊꯥꯎ ꯆꯗꯔꯗꯤ ꯑꯩꯈꯣꯏ ꯊꯥꯎ ꯄꯥꯛ ꯈꯪꯗ꯭ꯔꯦ ꯀꯔꯤꯅ ꯊꯥꯎ ꯍꯥꯏꯕ
ꯑꯩꯈꯣꯏꯗꯤ ꯊꯥꯎ ꯆꯗ꯭ꯔꯗꯤ ꯍꯤꯡꯕ ꯉꯝꯗꯦ
ꯎꯝ ꯈꫭꯏꯗꯤ ꯎꯄꯥꯏꯂꯩꯇꯔꯦ
ꯀꯩꯒꯤꯅ ꯅꯣꯏꯅ ꯑꯍꯥꯎ ꯑꯍꯥꯎꯕ ꯆꯥꯔꯒ ꯉꯥꯅꯨ ꯆꯥꯏ ꯁꯟꯁꯥ ꯆꯥꯏ ꯑꯣꯛꯁꯥ ꯆꯥꯏ ꯂꯣꯏ ꯆꯥꯔꯒ ꯀꯩꯅꯣ
ꯎꯝ ꯑꯗꫭ ꯑꯍꯥꯎꯕ ꯄꯣꯠ ꯅꯠꯇꯦ
ꯑꯗꯨꯅꯦ ꯚꯤꯇꯥꯃꯤꯟ ꯌꯥꯝꯃꯤꯁꯦ